ꯑꯥ
ꯒꯨꯨꯗ ꯏꯚꯤꯅꯤꯡ
ꯎꯝ ꯐꯔꯤ ꯇꯧꯅꯤ
ꯀꯔꯤ ꯇꯧꯅꯤ ꯂꯥꯏꯔꯤꯛ ꯄꯥꯔꯤꯗꯅ
ꯎꯝ ꯅꯥ ꯐꯦ ꯐꯦꯃꯤꯂꯤꯒ ꯄꯨꯂꯞ ꯂꯩꯕ꯭ꯔꯣ
ꯍꯦ
ꯍꯥꯥ
ꯇꯤꯜꯗ ꯂꯩꯕꯅꯤꯗ ꯑꯩꯈꯣꯏ ꯍꯣꯁꯇꯦꯜꯗ ꯑꯩꯈꯣꯏ ꯅꯨꯄꯥ ꯃꯆꯥ ꯉꯥꯛꯇ ꯎꯝ
ꯁꯤ ꯃꯅꯤꯄꯨꯔ ꯃꯅꯨꯡꯗꯔꯣ
ꯁꯤꯂꯣꯡꯗꯅꯤꯗ
ꯁꯕꯥꯁ ꯁꯕꯥꯁ ꯕꯥꯁ
ꯅꯪ ꯈꯪꯗ꯭ꯔꯤ ꯑꯩ ꯁꯤꯂꯣꯡꯗ ꯂꯩ ꯍꯥꯢꯕꯁꯦ
ꯐꯖꯕ ꯐꯖꯗꯕꯥ ꯄꯥꯏꯔꯕ ꯖꯥꯠꯅꯤꯅꯦ
ꯅꯪ ꯅꯦꯠꯋꯔ꯭ꯛ ꯅꯨꯡꯉꯥꯏꯇꯦ ꯀꯣꯏꯆꯠ ꯆꯠꯀꯅꯨ ꯃꯐꯝ ꯑꯃꯗ ꯐꯖꯅ ꯂꯩꯌꯨ
ꯑꯥ
ꯃꯐꯝ ꯑꯃꯗ ꯐꯖꯅ ꯂꯩꯌꯣ ꯅꯦꯠꯋꯔ꯭ꯛ ꯅꯨꯡꯉꯥꯏꯇꯦ
ꯐꯣꯔꯗꯤ ꯇꯔꯠꯇꯥ ꯄꯥꯕ ꯌꯥꯝ ꯃꯥꯅꯤꯡꯈ꯭ꯔꯦ
ꯁꯛꯆꯤ ꯐꯗ꯭ꯔꯣ ꯅꯣꯏ ꯈꯨꯟꯁꯦ
ꯐꯥꯏꯔ ꯑꯩꯈꯣꯏ ꯌꯨꯝ ꯁꯤ ꯃꯅꯤꯡꯗ ꯌꯨꯝ ꯃꯅꯤꯡꯗ ꯑꯥꯆꯤꯛꯄꯗ ꯂꯩꯕꯒꯤꯅꯦ ꯃꯈꯥꯗ ꯐꯥꯗꯤ ꯄ꯭ꯂꯁ ꯐꯥꯏꯌꯦ ꯀꯥꯡ ꯌꯥꯝꯕꯒꯤ ꯀꯣꯏꯆꯠ ꯆꯠꯄ
ꯀꯥꯡꯅ ꯆꯤꯛꯄꯗ ꯁꯤ ꯇꯥꯔꯦꯅꯦ ꯅꯪꯕꯨ
ꯐꯣꯟ ꯋꯥꯔꯤ ꯁꯅꯥ ꯀꯥꯡꯅ ꯆꯨꯞꯄꯗ ꯂꯣꯏꯔꯅꯤ ꯂꯣꯏ ꯀꯪꯉꯥꯅꯤ ꯈꯔꯥ ꯅꯣꯢꯈꯠꯂꯛꯄꯁꯤꯗ
ꯀꯔꯤꯅꯣ ꯀꯣꯏꯁꯟꯒꯖꯨ ꯐꯪꯗꯦ ꯇꯧꯔꯤꯁꯦ ꯄ꯭ꯔꯤꯚꯤꯌꯁ ꯌꯔ ꯀꯣꯏꯁꯟ ꯌꯦꯡꯉꯥ ꯐꯪꯉꯦ ꯇꯨ ꯊꯥꯎꯖꯟ ꯇ꯭ꯋꯦꯟꯇꯤ ꯇꯨ ꯊꯥꯎꯖꯟ ꯇ꯭ꯋꯦꯟꯇꯤ ꯋꯥꯟ ꯖꯨꯟ ꯇꯨ ꯊꯥꯎꯖꯟ ꯇ꯭ꯋꯦꯟꯇꯤ ꯖꯨꯟ ꯇꯨ ꯊꯥꯎꯖꯟ ꯇ꯭ꯋꯦꯟꯇꯤ ꯋꯥꯟ ꯍꯥꯥ
ꯇꯦꯛꯁꯕꯨꯛꯇꯒꯤ ꯄꯥꯔꯤꯔꯣ
ꯆꯦꯠꯖꯤꯄꯤꯇꯤꯗꯒꯤ ꯄꯥꯔꯤꯅꯤꯗ
ꯌꯨꯕꯨ ꯍꯩꯒꯦꯔꯣ
ꯎꯝ
ꯑꯩꯅ ꯆꯠꯂꯒ ꯅꯔꯚ꯭ꯁ ꯆꯠ ꯆꯠꯅꯀꯣ
ꯁꯦꯔꯥꯟ ꯇꯨꯔꯥꯟ ꯈꯣꯏꯃꯨꯛ ꯂꯥꯏꯔꯤꯛ ꯍꯩꯕꯗꯤ ꯂꯩꯔꯝꯃꯔꯣꯏ ꯄ꯭ꯔꯤꯊꯤꯕꯤꯗ
ꯎꯝ
ꯍꯥꯟꯅ ꯅꯪ ꯀꯗꯥꯏ ꯂꯩꯔꯝꯕ꯭ꯔꯥ ꯆꯦꯛꯀꯣꯟꯗꯔꯥ ꯆꯦꯛꯀꯣꯟꯗ ꯃꯥꯜꯂꯦ
ꯆꯦꯛꯀꯣꯟꯗ ꯆꯦꯛꯀꯣꯟꯅ ꯂꯩꯕꯒꯤꯅꯤꯅꯦ ꯍꯧꯖꯤꯛ ꯆꯦꯛ ꯁꯥꯔꯒ ꯂꯩꯔꯤꯁꯦ
ꯕꯤꯛꯇꯣꯔꯤꯌꯥ ꯍꯖꯤꯠꯇꯣ ꯈꯪꯕ꯭ꯔꯥ
ꯍꯥꯏꯗꯤ ꯍꯥꯎꯏ ꯑꯥ ꯍꯟ ꯅꯨꯄꯤꯗꯤ ꯐꯖꯅ ꯎꯪ ꯐꯖꯅ ꯀꯣꯏꯔꯝꯕ ꯖꯥꯠꯅꯤ ꯇꯊꯔꯁꯦ ꯕꯣꯗꯤ ꯁꯛꯇꯥꯒ
ꯍꯟꯗꯤꯠ ꯇꯨ ꯈꯡꯕ꯭ꯔꯕ ꯚꯥꯏ ꯖꯤꯖꯤ ꯍꯟꯗꯤꯠ ꯍꯨꯝ
ꯈꯪꯉꯦ
ꯃꯤ ꯌꯥꯝ ꯎꯁꯤꯠꯇꯕ ꯃꯑꯣꯡꯅꯤꯅꯦ ꯕꯣꯗꯤ ꯈꯣꯡꯁꯥꯡꯕꯤꯗꯨꯔꯣ ꯁꯥꯡꯕꯤꯗꯨꯗꯤ ꯎꯗꯕ ꯀꯨꯏꯔꯦꯗ
ꯎꯝ ꯅꯪꯁꯦ ꯅꯨꯄꯤ ꯃꯈꯩꯁꯦ ꯏꯟꯁꯇꯥꯒ꯭ꯔꯥꯝꯗꯒꯤ ꯍꯦꯛ ꯇꯧꯔꯒ ꯊꯥ ꯃꯥꯗ ꯅꯝꯕꯔꯁꯦ ꯂꯧꯊꯣꯛꯑꯒ ꯍꯥ
ꯈꯣꯡꯁꯥꯡꯕꯤ ꯍꯧꯖꯤꯛ ꯀꯅꯥꯒ ꯐꯤꯂꯥꯡꯉꯝ
ꯎꯝ ꯐꯤꯔꯥꯉꯝ ꯐꯤꯔꯥꯅꯤꯝ ꯀꯔꯤ ꯀꯔꯤ ꯀ ꯑꯃꯅ ꯈꯁꯣꯝꯒꯤ ꯈꯣꯡꯁꯥꯡꯕꯤ ꯎꯝ ꯐꯤꯂꯥꯟ ꯑꯁ ꯀꯥꯡ ꯉꯦ ꯉꯦ ꯇꯧꯑꯦ ꯅꯨꯃꯤꯠ ꯇꯥꯔꯝꯗꯥꯏ ꯑꯣꯏꯕꯒꯤꯀꯣ ꯀꯥꯡꯁꯦ ꯌꯥꯝꯕ
ꯎꯝ ꯍꯣꯔꯦꯟ ꯅꯨꯡꯗꯥꯡꯅꯤ ꯀꯔꯤ ꯌꯦꯟꯁꯥꯡ ꯍꯣꯠꯅꯒꯅꯤ
ꯎꯝ ꯉꯁꯥꯏ ꯍꯥꯏꯗꯨꯅꯦ ꯉꯁꯥꯏ ꯊꯣꯡꯕꯗꯣ
ꯑꯣ ꯑꯌꯨꯛꯇꯒꯤꯗꯤ ꯆꯥꯏꯌꯦ
ꯑꯌꯨꯛꯀꯤꯁꯦ ꯏꯔꯣꯟꯕ
ꯅꯨꯇꯤ ꯏꯔꯣꯝꯕ
ꯎꯝ ꯑꯩꯒꯤ ꯕꯣꯗꯤꯒꯥꯔꯗ ꯑꯅꯤꯁꯨ ꯉꯥꯏꯔꯒ ꯑꯗꯨꯝ ꯂꯩꯍꯦ ꯅꯂꯥ ꯃꯈꯣꯡꯁꯦ
ꯎꯝ ꯎꯝ ꯅꯪ ꯅꯨꯄꯤꯅ ꯊꯣꯡꯕ꯭ꯔꯣ
ꯍꯣꯏ
ꯆꯥꯛ ꯏꯟꯁꯥꯡꯁꯤ ꯅꯪ ꯅꯨꯄꯤꯅ ꯑꯗꯨꯝ ꯊꯣꯡꯕ꯭ꯔꯥ
ꯍꯣꯏ
ꯎꯝ ꯅꯣꯏ ꯃꯌꯥꯝ ꯃꯤ ꯀꯌꯥ ꯂꯩꯃꯤꯟꯅꯕ꯭ꯔꯣ ꯅꯣꯏꯁꯦ
ꯋꯥ
ꯃꯤ ꯃꯉꯥ ꯀꯅꯥ ꯀꯅꯥꯅꯣ
ꯑꯦ ꯇꯔꯨꯛ ꯏꯅꯥꯎ ꯅꯨꯄꯥꯅꯦ ꯉꯥꯔꯥꯡ ꯏꯃꯥꯅꯦ ꯏꯄꯥꯅꯦ ꯑꯩꯅꯦ ꯅꯦ ꯏꯆꯥꯅꯨꯄꯥꯅꯦ ꯏꯩꯅꯨꯄꯤꯅꯦ ꯇꯔꯨꯛ
ꯑꯣ ꯅꯪ ꯅꯆꯤꯟ ꯅꯅꯥꯎ ꯀꯌꯥ ꯁꯨꯒꯦ
ꯑꯩꯈꯣꯏ ꯑꯍꯨꯝ ꯑꯃꯥꯗꯨꯗꯤ ꯅꯨꯄꯤ ꯅꯨꯄꯤ ꯑꯍꯟꯗꯨꯗꯤ ꯄꯥꯟꯈ꯭ꯔꯦ ꯎꯝ ꯀꯨꯏꯔꯦ ꯃꯥꯗꯤ ꯎꯝ
ꯑꯣ
ꯑꯩꯈꯣꯏꯁꯦ ꯆꯍꯤ ꯇꯔꯥ ꯇꯔꯥ ꯈꯦꯠꯅꯕꯅꯦꯅꯦ
ꯑꯣ ꯅꯪꯅꯆꯦꯗꯨ ꯆꯍꯤ ꯇꯔꯥ ꯈꯦꯠꯅꯕ ꯅꯪ ꯇꯥ
ꯍꯣꯏ ꯃꯥꯁꯨ ꯅꯥꯏꯟꯇꯤ ꯋꯥꯟ ꯑꯩꯅ
ꯑꯗꯨꯗꯤ ꯅꯪ ꯅꯆꯦ ꯅꯆꯦꯒꯤ ꯅꯆꯥꯗꯤ ꯆꯥꯎꯔꯝꯃꯅꯤ ꯅꯣꯏ ꯂꯦꯡꯒꯑꯣꯏꯔꯝꯃꯥꯅꯤ
ꯑꯣꯏꯗ꯭ꯔꯤꯗ
ꯎꯝ
ꯌꯨꯝ ꯄꯥꯟꯕ ꯀꯨꯏꯗ꯭ꯔꯤ ꯎꯝ
ꯑꯣ ꯌꯨꯝ ꯄꯥꯟꯕ ꯀꯨꯢꯗ꯭ꯔꯤ
ꯎꯝ ꯈ꯭ꯣꯏꯗꯤ ꯅꯨꯄꯥꯗꯨꯗꯤ ꯀꯩꯅꯣ ꯌꯧꯈ꯭ꯔꯦ ꯇꯔꯥꯃꯔꯤ ꯇꯔꯥꯃꯉꯥ ꯌꯧꯔꯛꯀꯗꯧꯔꯦ
ꯎꯝ ꯃꯆꯥ ꯀꯌꯥ ꯂꯩꯒꯦ ꯅꯆꯦꯗꯤ
ꯑꯍꯨꯝ
ꯑꯣ ꯅꯨꯄꯥ ꯀꯌꯥ ꯅꯨꯄꯤ ꯀꯌꯥ
ꯅꯨꯄꯥ ꯑꯅꯤ ꯅꯨꯄꯤ ꯑꯃꯥ
ꯎꯝ ꯀꯔꯤ ꯖꯥꯇꯤꯗ ꯄꯥꯟꯒꯦ
ꯈꯣꯏꯈꯨꯟꯗꯅꯦ
ꯑꯣ ꯅꯣꯏ ꯈꯨꯟꯗ ꯂꯩꯕ꯭ꯔꯣ ꯃꯥꯁꯨ
ꯎꯝ
ꯎꯝ ꯑꯣ ꯁꯤꯐꯥꯏ ꯇꯧꯋꯦ ꯍꯥꯏꯕꯗꯣ ꯃꯒꯤ ꯅꯨꯄꯥ
ꯎꯝ
ꯅꯥ ꯚꯥꯏꯗꯨ ꯁꯤꯚꯥꯏꯅꯤꯅꯦ ꯍꯥ
ꯎꯝ ꯑꯣꯀꯦ ꯁꯥꯕ꯭ꯔꯠ ꯐꯣ ꯁꯥ ꯍꯥꯞꯍꯜ ꯎꯝ
ꯎꯝ ꯇꯣꯂꯣꯞꯇꯤ ꯀꯌꯥ ꯀꯌꯥ ꯆꯥꯔꯝ ꯆꯥꯕ꯭ꯔꯥ ꯂꯥꯢꯛ ꯁꯇꯥꯔ ꯌꯦꯛ ꯀꯥꯕ꯭ꯔꯣ
ꯅꯠꯇꯦꯗ ꯀꯥꯗꯦꯗ ꯃꯣꯏ ꯃꯥ ꯆꯪꯕ ꯀꯨꯏꯈ꯭ꯔꯦ ꯇꯨ ꯊꯥꯏꯅꯦꯠꯇ ꯆꯪꯕ
ꯑꯣ ꯔꯥꯏꯐꯜ ꯃꯦꯟ
ꯑꯥ ꯑꯗꯨꯁꯨ ꯃꯣꯏ ꯑꯗꯨꯝ ꯁꯥꯚꯥꯏꯁꯨ ꯁꯥꯔ ꯁꯥꯔꯚꯤꯁ ꯁꯥꯡ ꯁꯥꯡꯕ ꯃꯇꯨꯡꯏꯟꯅ ꯁꯦꯂꯂꯔꯤ ꯌꯥꯝꯃꯦꯗꯅ
ꯍꯣꯏ ꯍꯣꯏ ꯁꯦꯜꯂꯔꯤ ꯌꯥꯝꯅꯤ ꯃꯣꯏꯁꯨ ꯁꯥꯝ ꯇꯦ ꯃꯤꯟꯁ ꯁꯦꯜꯂꯔꯤ ꯀꯌꯥꯒꯨꯝꯕꯗꯤ ꯑꯗꯨꯝ ꯐꯪꯒꯦ ꯈꯪꯉꯝꯅꯤꯅ ꯅꯪꯁꯨ
ꯑꯦꯠ ꯂꯤꯁ ꯃꯣꯏꯗꯨꯁ ꯁꯚꯦꯟꯇꯤ ꯆꯥꯢ ꯁꯚꯦꯟꯇꯤ ꯆꯥꯡ ꯐꯪꯂꯛꯄꯁꯦ ꯁꯤꯛꯁꯇꯤ ꯐꯥꯏꯚ ꯎꯝ
ꯁꯨꯝꯕ ꯂꯣꯏ ꯌꯥꯎꯔꯝꯅꯤꯀꯣ ꯑ ꯋꯥꯟ ꯂꯥꯛꯀꯨꯝꯕ ꯀꯥꯔꯝꯕꯅꯤ
ꯑꯥ ꯑꯗꯨꯒꯨꯝꯕ ꯀꯛꯂꯒ ꯁꯤꯛꯁꯇꯤ ꯐꯥꯏꯚ ꯀꯨꯝꯕ ꯁꯥꯕ
ꯎꯝ ꯍꯦꯜꯂꯝ ꯃꯅꯤꯗ ꯅꯁꯨ
ꯍꯪꯗꯦ
ꯑꯗꯨꯛ ꯄꯤꯛꯅꯗꯤ ꯆꯥꯔꯣꯏꯗ ꯅꯪꯁꯨ
ꯎꯝ
ꯁꯤꯐꯥꯏꯗꯤ ꯌꯥꯝꯅ ꯆꯥꯕꯅꯤ ꯁꯤꯐꯥꯏ ꯃꯆꯥ ꯑꯣꯏꯔꯁꯨ ꯀꯣ ꯃꯣꯏꯗꯤ ꯇꯣꯂꯣꯞ ꯌꯥꯝ ꯆꯥꯕꯅꯦꯕ ꯑꯦꯂꯥꯎꯋꯦꯟꯁ ꯃꯣꯏ ꯑꯦꯂꯥꯎꯋꯦꯟꯁꯀꯨꯝꯕ ꯂꯣꯏ ꯄꯨꯜꯂꯛꯑꯒ ꯊꯕꯛꯇꯣ ꯋꯥꯟ ꯂꯥꯛꯈ ꯌꯧꯕꯅꯦꯕ
ꯎꯝ ꯍꯦꯛ ꯍꯦꯛ ꯆꯪꯕ ꯀꯥꯟꯗ ꯊꯥꯔꯇꯤ ꯐꯣꯔꯇꯤ ꯑꯗꯨꯝ ꯃꯅꯤꯄꯨꯔ ꯄꯨꯂꯤꯁ ꯀ ꯃꯥꯟꯅꯕꯅꯦ ꯆꯍꯤ
ꯌꯎꯔꯝꯃꯅꯤ ꯍꯦꯜꯂꯂꯝ ꯃꯅꯤ
ꯁꯕꯦꯟ ꯄꯦ ꯄꯠꯇ꯭ꯔꯖꯤꯁꯦ
ꯑꯩꯇ ꯄꯦꯁꯨ ꯂꯥꯛꯇꯧꯔꯦ ꯑꯃꯨꯛꯀ
ꯑꯁ ꯄꯣꯠ ꯆꯩꯩ ꯃꯃꯜ ꯇꯥꯡꯅꯉꯥꯏ ꯍ ꯍꯧꯖꯤꯛꯀꯥꯟꯒꯤ ꯂꯨꯄꯥ ꯆꯥꯝꯃꯉꯥꯗꯤ ꯂꯨꯄꯥ ꯇꯔꯥꯒ ꯍꯣꯢ ꯆꯞ ꯃꯥꯟꯅꯔꯦꯅꯦ ꯀꯣ ꯍꯦ
ꯎꯝ
ꯂꯨꯄꯥ ꯆꯥꯃꯉꯥ ꯄꯥꯏꯔꯒ ꯕꯌꯥꯥꯔ ꯊꯣꯛꯄꯤꯁꯤꯗꯤ
ꯑꯁ ꯑꯌꯨꯛ ꯆꯥꯛꯂ ꯆꯗꯕꯩ ꯆꯥꯛ ꯂꯥꯝ ꯂꯣꯏꯔꯦ
ꯎꯝ ꯅꯁꯥꯅ ꯊꯣꯡꯕ꯭ꯔꯣ
ꯏꯁꯥꯟꯅ ꯊꯣꯡꯗꯧꯗ ꯁꯤꯗ ꯃꯣꯢ ꯃꯣꯏ ꯊꯣꯡꯕ ꯂꯩꯗ
ꯎꯝ
ꯎ
ꯆꯥꯛ ꯌꯦꯟꯖꯥꯡ ꯊꯣꯡꯕꯗꯤ ꯍꯥꯎꯕ꯭ꯔꯣ ꯃꯣꯏ
ꯅꯠ ꯅꯠꯇ꯭ꯔꯒ ꯍꯋꯥꯏ ꯈꯛꯗ ꯆꯥꯕ꯭ꯔ ꯍꯩ ꯃꯤ ꯃꯌꯥꯝ ꯃꯤ ꯃꯌꯥꯝꯒꯤ ꯊꯣꯡꯕꯅꯤꯅ ꯄꯦꯛꯄ ꯇꯥꯕꯅꯤ
ꯍꯣꯏ ꯎꯄꯥꯢ ꯂꯩꯇꯦ ꯅꯠꯇ꯭ꯔꯥ
ꯎꯝ
ꯑꯁ ꯌꯨꯝꯒꯤ ꯆꯥꯛꯇꯣ ꯃꯤꯁ ꯇꯧꯏ ꯍꯦ ꯆꯥꯅꯤꯡꯉꯦ
ꯌꯨꯝꯗꯗꯤ ꯃꯤꯔꯨꯞ ꯑꯃ ꯑꯅꯤ ꯈꯔ ꯊꯣꯡꯕꯅꯦ ꯑꯗꯨꯗꯗꯤ ꯑ ꯁꯕꯥꯏ ꯑꯥꯔꯃꯤꯒꯤ ꯇꯥꯏꯞꯇ ꯍꯦꯛ ꯃꯔꯝ ꯃꯣꯠꯇ꯭ꯔꯒꯅꯦ ꯄꯪꯊꯣꯡ ꯊꯣꯡꯂꯝꯒꯅꯦ ꯎꯝ
ꯋꯥꯗꯤ ꯋꯥꯔꯝꯅꯤꯀꯣ ꯃꯣꯏ ꯁꯤꯁꯦ
ꯑꯁꯦꯡꯕꯗꯤ ꯄꯣꯇꯤ ꯁꯚꯥꯏ ꯔꯥꯏꯐꯦꯜꯃꯦꯟ ꯈꯣꯢꯅ ꯀꯣ ꯇ꯭ꯔꯦꯠꯃꯦꯟ ꯈꯣꯢꯅ ꯅꯨꯡꯉꯥꯏꯗ ꯒꯨꯝꯕ ꯌꯥꯎꯕ ꯑꯗꯨꯒ ꯆꯥꯛ ꯊꯣꯡꯕꯗ ꯌꯥꯎꯕ ꯁꯦꯂꯔꯤꯗꯤ ꯆꯞ ꯃꯥꯟꯅꯩ ꯀꯩꯁꯨ ꯈꯦꯅꯗꯦꯕ ꯃꯣꯏꯗꯤ ꯃꯣꯏ ꯎꯝ ꯆꯥꯛ ꯊꯣꯡꯕꯗꯨ ꯅꯨꯡꯇꯤ ꯅꯨꯡꯇꯤ ꯃꯥꯅ ꯈꯛ ꯊꯣꯡꯕ ꯅꯠꯇꯦꯕ ꯃꯤ ꯃꯌꯥ ꯃꯌꯥꯝ ꯃꯌꯥꯝ ꯇꯧꯔ ꯄꯡꯊꯣꯡ ꯊꯣꯡꯕꯅꯦꯕ
ꯎꯝ ꯑꯗꯨꯁꯨ ꯄꯨꯡꯊꯣꯡ ꯊꯣꯡꯕ
ꯎꯝ ꯗꯨꯗꯤ ꯂꯣꯏꯅꯤꯉꯥꯏꯈꯛ ꯕ꯭ꯔꯦꯛꯐꯥꯥꯁ ꯀꯥꯡꯕꯨꯅ ꯕ꯭ꯔꯦꯛꯐꯥꯥꯁ ꯊꯣꯡꯉꯦ ꯁꯦꯂꯦꯔꯦꯗꯤ ꯆꯞ ꯃꯥꯟꯅꯩ ꯃꯣꯏꯅ ꯗ꯭ꯌꯨꯇꯤ ꯇꯧꯔꯒ
ꯁꯥꯔꯕꯤꯁ ꯇꯣꯔꯝꯕ꯭ꯔꯥ
ꯇꯧꯗꯦ ꯍꯦ
ꯅꯟ ꯒꯣꯔꯃꯦꯟ ꯑꯩꯈꯣꯏ ꯏꯃꯨꯡ ꯒꯣꯔꯃꯦꯟ ꯁꯔꯚꯤꯁ ꯇꯧꯕ ꯂꯩꯇꯦ
ꯊꯨꯡꯚꯥꯏ ꯀꯩꯒꯤꯅꯣ ꯅꯪꯁꯨ ꯇꯧꯗ꯭ꯔꯦ ꯀꯪꯖꯤꯠ ꯇꯧꯗ꯭ꯔꯦ ꯂꯥꯢꯔꯤꯛ ꯇꯝꯃꯣꯁꯨ ꯅꯪꯁꯨ ꯂꯥꯢꯔꯤꯛ ꯇꯝꯅꯤꯡꯗ꯭ꯔꯦ ꯄꯤ ꯊꯤꯈ꯭ꯔꯦ ꯉꯟꯇꯥ ꯆꯍꯤ ꯁꯨꯗ꯭ꯔꯤꯉꯩꯗ
ꯍꯣꯏ ꯊꯥꯎ ꯊꯤ ꯇꯔ ꯁꯛꯇ ꯁꯛꯇꯃ ꯄꯥꯏꯔꯒ ꯂꯩꯔꯤꯁꯤꯅꯦ
ꯎꯝ ꯂꯥꯢꯔꯤꯛ ꯇꯝꯃꯣ
ꯀꯂꯦꯖ ꯇꯃꯝ ꯇꯝꯃꯝꯂꯣꯏꯗꯧꯅꯤꯗ ꯑꯥ
ꯍꯣꯢ ꯇꯝꯃꯣ ꯑꯣꯁꯤꯅꯦ ꯑꯩꯁꯨ ꯇꯝꯅꯤꯡꯗꯦ ꯈꯣꯢ ꯄꯥꯂꯦ ꯑꯣ ꯑꯩꯗꯤ ꯁꯛꯇꯤꯃꯥꯟ ꯗ꯭ꯔꯥꯏꯚꯔ ꯁꯥ ꯂꯩꯔꯤꯅꯦ
ꯑꯥ
ꯑꯝ ꯍꯝ ꯢ ꯑꯪ
ꯍ ꯍꯣ ꯍꯣꯏ ꯂꯨꯝꯐꯨ ꯇꯣꯝꯕꯥꯑꯣꯅꯤꯁꯦ
ꯍꯨꯝ ꯍꯨꯝ ꯍꯨꯝ ꯊꯨꯝꯐꯨ ꯊꯨꯝꯐꯨ ꯆꯝꯐꯨ ꯇꯣꯝꯕ
ꯎꯝ ꯆꯠ ꯆꯠꯃꯅ ꯍꯦꯔꯣ ꯁꯥꯔꯒꯅꯦ ꯍꯥ ꯆꯦꯛꯀꯣꯟ ꯑꯦꯔꯤꯌꯥꯁꯦ ꯁꯤꯁꯦ
ꯅꯦꯠ ꯋꯥꯛ ꯌꯥꯗ꯭ꯔꯦ ꯁꯦꯔꯥꯟ ꯇꯨꯔꯥꯟ ꯋꯥ ꯉꯥꯡꯒꯅꯨ ꯍꯩ
ꯍꯥ ꯍꯥ ꯑ ꯍꯥ ꯍꯥ ꯍꯥ ꯃꯤꯁꯤ ꯐꯖꯅ